ꯑ
ꯑꯣꯏ
ꯍꯥ ꯍꯣꯏ ꯍꯣꯏ ꯌꯥꯏ ꯌꯥꯏ ꯀꯣꯟ
ꯅꯥꯔꯣꯕ
ꯑꯥ ꯌꯥꯏꯗ ꯀꯥꯏꯗꯦꯗ ꯃꯥꯗꯤ ꯅꯨꯡꯗꯥꯡ ꯑꯃ ꯐꯖꯅ ꯇꯧꯋꯦ ꯍꯥꯏꯅ ꯂꯩꯕꯅꯤ
ꯑꯥ
ꯅꯨꯡꯗꯥꯡꯗ ꯐꯖꯅ ꯇꯧꯏꯦ ꯍꯥꯏꯅ ꯂꯩꯕꯅꯦ ꯑꯩ ꯑꯁꯤ
ꯎꯝ ꯑꯗꯨ ꯑꯣꯏꯔꯗꯤ ꯑꯩꯈꯣꯏ ꯏ ꯏꯕꯥꯅꯤ ꯑꯗꯨꯝ ꯁꯥꯟꯅꯕ ꯌꯥꯏꯗ ꯑꯗꯨꯗꯤ
ꯎꯝ ꯎꯝ ꯌꯥꯏꯗ
ꯑꯩꯁꯨ ꯈꯔꯗꯤ ꯋꯥꯠꯂꯤꯕ
ꯑꯥ ꯑꯗꯣ ꯂꯣꯏꯁꯤꯟꯗꯕꯅꯗꯤ ꯐꯗꯤ ꯐꯕꯅꯤꯗ ꯑꯃꯒꯨꯝꯕꯗꯤ ꯂꯦꯝꯍꯧꯋꯣ ꯍꯦꯡ ꯋꯥꯏ ꯅꯪ
ꯁꯤꯦꯝ ꯂꯩꯔꯤꯗ ꯑꯩꯗꯤ
ꯑꯗꯨꯅꯤ ꯃꯉꯥꯒꯨꯝꯕꯗꯤ ꯃꯉꯥꯒꯨꯝꯕꯗꯤ ꯂꯦꯝꯍꯧꯕ
ꯇꯔꯥ ꯍꯦꯟꯅ ꯂꯩꯔꯤꯕꯔꯤꯑꯕ
ꯑꯥ ꯑꯥ ꯑꯗꯨꯅꯦ
ꯁꯤ ꯁꯤ ꯀꯩꯅꯣꯒꯤꯗꯣ ꯉꯁꯥꯏꯒꯤꯗ ꯆꯥꯡꯗꯗꯤ ꯑꯩꯁꯨ ꯅꯨꯄꯤꯗ ꯑꯗꯨꯝ ꯇꯕ ꯍꯕꯅꯦꯕ
ꯑꯩꯅꯥ
ꯃꯍꯥꯎꯗꯣ꯫
ꯑꯥ ꯑꯗꯨꯅꯤꯅꯦ ꯑꯩꯖꯨ꯫ ꯍꯥꯟꯅ ꯃꯍꯥꯎ ꯈꯪꯗꯕꯒꯤ ꯄꯪꯇꯧꯗ ꯇꯧꯕꯅꯦꯕ ꯂꯣꯟꯒꯥꯁꯦ꯫ ꯈꯣꯏꯗ ꯈꯣꯏꯔꯒ ꯀꯣ꯫
ꯑꯥ
ꯇꯧꯔꯝꯕꯅꯦ ꯑꯗꯣ ꯑꯃꯗꯣꯆ ꯆꯪꯒꯗ꯭ꯔ꯫ ꯍꯧꯕꯅꯦꯕ ꯉꯁꯤ ꯑꯃꯨꯛ ꯆꯪꯉꯖꯦ ꯑꯁ ꯉꯁꯤꯗꯤ ꯊꯥꯖꯗꯦꯍꯦ꯫
ꯉꯁꯤ ꯉꯁꯤ ꯆꯥꯔꯗꯤ ꯅꯪ꯫ ꯉꯥ ꯉꯥ ꯉꯔꯥꯡ ꯇꯧꯒꯅꯤ ꯍꯥꯏꯕꯗꯣ꯫ ꯇꯧꯕ ꯉꯝꯃꯣꯏꯅꯦ꯫
ꯀꯩꯕ꯫
ꯅꯪ ꯉꯔꯥꯡ ꯑꯁꯤ ꯁꯤ ꯂꯣꯏꯔꯗꯤ
ꯑ ꯑ꯫
ꯄꯣꯊꯥꯒꯅꯤ ꯍꯥꯏꯕꯗꯣ ꯄꯣꯊꯥꯕ ꯉꯝꯃꯣꯏꯅꯦ ꯅꯪ
ꯁꯤꯒꯤ ꯊꯥꯁꯤꯗꯗꯤ ꯈꯪꯗ꯭ꯔꯦꯗ꯫
ꯁꯦ ꯑꯗꯨ ꯑꯗꯨ ꯃꯥꯏ ꯍꯥꯏꯒꯅꯦꯕ꯫
ꯑꯩ ꯍꯥꯏꯕꯗꯣ ꯀꯔꯤ ꯍꯥꯏꯕ꯭ꯔꯅꯦ꯫
ꯉꯔꯥꯡ ꯍꯥꯏꯕꯗꯨꯗꯤ ꯑꯁꯤ ꯍꯦꯛ ꯑꯃ ꯆꯥꯡꯉꯗꯤ ꯑ ꯑꯃ ꯆꯥꯡꯂꯗꯤ꯫ ꯈꯔ ꯄꯣꯊꯥꯒꯅꯤ ꯗꯦ ꯍꯥꯏꯕꯅꯦꯕ ꯉꯁꯤ ꯍꯥꯏꯕ꯫ ꯑꯗꯨꯅ ꯁꯤ ꯊꯥ ꯍꯩꯈ꯭ꯔꯦ꯫
ꯍꯥꯞꯇꯥ ꯍꯥꯏꯕꯅꯤꯗ꯫ ꯍꯥꯞꯇꯥ ꯊꯥ ꯅꯠꯇꯕ꯫
ꯑꯍꯥ ꯐꯥꯏꯅꯦ ꯐꯥꯏꯅꯦ ꯑꯗꯨꯏꯁꯨ꯫
ꯌꯦꯡꯕ ꯇꯥꯔꯦ꯫
ꯌꯦꯡꯕꯇꯥꯔꯦ ꯌꯦꯡꯕꯇꯥꯔꯦ꯫
ꯑꯗꯨꯝ ꯆꯪꯂꯒ ꯂꯩꯔꯗꯤ ꯇꯔꯥ ꯂꯤꯁꯤꯡ ꯇꯔꯥꯗꯤ ꯉꯥꯏꯕ ꯇꯥꯗꯤ ꯇꯥꯕ꯫
ꯌꯥꯝ ꯋꯥꯕꯁꯨ ꯅꯠꯇꯕꯅꯤꯅꯒꯣ
ꯑ ꯁꯕꯤꯒ ꯁꯥꯅꯕ ꯁꯛꯁꯨ ꯐꯖꯕ꯭ꯔ꯫ ꯋꯥꯔꯤ ꯁꯥꯕꯁꯤ ꯀꯔꯤ꯫
ꯑꯥꯏꯖꯤꯗ ꯃꯣꯏꯒꯤ ꯃꯤꯡ ꯍꯪꯅꯔꯣꯅꯦ꯫
ꯎꯝ꯫
ꯑꯗꯨꯒ ꯈꯦ ꯐꯖ ꯈꯔ ꯐꯖꯥꯔꯗꯤ ꯑꯗꯨꯝ ꯁꯦꯞ ꯅꯝꯕꯔꯗꯣ꯫ ꯁꯦꯞ ꯇꯧꯁꯟꯗꯦꯗ ꯇꯧꯁꯤꯜꯂꯣꯗꯅ꯫ ꯈꯔ ꯈꯔ ꯊꯤꯔꯗꯤ ꯊꯥꯗꯣꯛꯈ꯭ꯔꯣ꯫
ꯀꯩꯅꯣꯗꯒꯤ ꯅꯝꯖꯤꯡꯂꯣꯝꯗꯒꯤ ꯈꯣꯡꯂꯣꯡꯗꯒꯤ꯫ ꯁꯥꯕꯤ ꯑꯃꯁꯨ ꯂꯩꯌꯦ ꯑꯗꯨ ꯅꯨꯄꯤꯗꯨ ꯃꯔꯣꯜꯗꯣ ꯌꯥꯝ ꯈꯣꯏꯕꯅꯤꯅꯦ ꯔꯣꯡꯃꯩꯗꯤ ꯑꯣꯏꯕ ꯃꯣꯏꯒꯤ ꯔꯣꯡꯃꯩꯒꯤ ꯂꯣꯟꯗꯣ ꯌꯥꯝ ꯈꯣꯏꯕꯅꯦꯕ꯫
ꯑꯥ
ꯃꯌꯥꯡꯁꯤꯡꯅ ꯉꯥꯡꯕ ꯑꯗꯨꯃꯥꯏꯅ ꯉꯥꯡꯕꯅꯦ꯫
ꯑꯥ ꯑꯥ꯫
ꯢꯃꯥ ꯁꯤꯡꯒꯤ ꯂꯣꯟ꯫
ꯑꯁ ꯅꯨꯞ ꯑꯗꯨꯝ ꯀꯩꯅꯣꯗꯗꯤ ꯒ꯭ꯔꯨꯞꯇꯗꯤ ꯑꯗꯨꯝ ꯅꯨꯄꯤ ꯃꯤꯌꯥꯝ ꯀꯣꯂ ꯇꯥꯔꯛꯣ ꯀꯣꯜ ꯇꯥꯔꯛꯑꯣꯅꯗꯤ꯫ ꯍꯩꯕꯤꯌꯦꯗ
ꯎꯝ
ꯇꯒꯦꯕ꯫
ꯎꯝ
ꯑꯗꯨꯗ ꯑꯩꯈꯣꯏꯅ ꯅꯝꯕꯔ ꯂꯧꯔꯒ ꯑꯗꯨꯝ ꯆꯥꯎꯕꯨꯗꯤ ꯑꯗꯨꯝ ꯌꯥꯗꯤ ꯌꯥꯕꯅꯦꯕ
ꯑꯥ
ꯃꯣꯏꯅꯁꯨ ꯇꯧꯕꯤꯒꯦꯅꯗꯤ꯫ ꯇꯧꯕꯤꯒꯦꯅꯁꯨ ꯍꯥꯏꯕꯅꯦꯕ꯫
ꯑꯥ
ꯑꯁꯥ ꯀꯟ꯭ꯔꯦꯗ ꯀꯟ꯭ꯔꯦꯗ ꯫ ꯉꯥꯁꯤ ꯇꯥꯟ ꯇꯥꯡ ꯁꯕꯦꯟ ꯉꯁꯤ ꯗꯥꯇꯦ ꯁꯕꯦꯟ ꯅꯠꯇ꯭ꯔꯣ
ꯑꯥ ꯇꯥꯡ ꯇꯔꯦꯠ ꯇꯥꯡ ꯇꯔꯦꯠ ꯔꯣꯅꯥꯜꯗꯣ ꯌꯨꯝ ꯆꯠꯄꯒꯤ꯫
ꯇꯥꯡꯁꯨ ꯇ꯭ꯔꯦ ꯊꯥꯁꯨ ꯇ꯭ꯔꯦ꯫
ꯅꯥꯝꯕꯥꯔꯁꯨ ꯇꯔꯦꯠ꯫
ꯉꯁꯤꯗꯤ ꯑꯩꯈꯣꯏ ꯁꯅꯥꯒꯅꯤꯍꯦ ꯄꯨꯛ ꯄꯨꯡ ꯅꯤꯄꯥꯟ ꯅꯤꯄꯥꯟ ꯃꯈꯥꯏꯗ ꯀꯔꯥ ꯃ ꯃꯈꯥꯟ ꯂꯩꯦ ꯍ ꯅꯤꯄꯥꯥꯟ ꯃ ꯃꯈꯥ ꯂꯩꯅꯦ꯫
ꯑꯣ ꯑꯣ ꯑꯗꯨꯗꯤ ꯌꯦꯡꯉꯛꯑꯅꯤꯅ ꯌꯥꯝꯅ ꯐꯖꯅ ꯌꯦꯡꯕ ꯌꯥꯔꯦꯅ
ꯎꯥ ꯉꯁꯤꯗꯤ ꯉꯥꯡꯝꯃꯨꯗꯤ ꯉꯥꯡꯃꯨꯅꯤꯗ ꯏꯖꯦꯗ ꯇꯥꯕꯅꯤꯅꯀꯣ
ꯑꯥ
ꯏꯖꯤꯖꯤꯛꯇꯗꯤ ꯉꯝꯅꯤ ꯉꯝꯈ꯭ꯔꯅꯤꯗ
ꯀ꯭ꯋꯥꯇꯥꯔꯥꯗꯤ ꯁ꯭ꯋꯥꯗꯅ ꯀꯥꯔꯅꯤ꯫
ꯀꯇꯥꯔꯗꯤ ꯁꯣꯏꯗ꯭ꯔꯦ꯫
ꯅꯣꯔꯋꯦꯒ ꯑꯃꯨꯛ ꯊꯦꯡꯅꯕ ꯇꯥꯔꯦ꯫
ꯅꯠꯇꯦ ꯁꯤꯃꯤ ꯏꯗꯦꯅꯦ ꯅꯔꯋꯦꯗꯦ꯫
ꯑꯗꯨꯅꯦ꯫
ꯀꯣꯇꯥꯔꯗꯤ ꯀꯩꯅꯣꯒꯅꯦ ꯀꯣꯂꯣꯝꯕꯤꯌꯥꯒ ꯁ꯭ꯋꯤꯖꯔꯂꯦꯟꯗ ꯑꯥ
ꯁꯤꯃꯤꯗꯅꯦꯕ ꯇꯥꯗꯣꯏꯁꯦ꯫
ꯃꯤꯗ ꯅꯣꯔꯋꯦꯅ ꯉꯝꯂꯗꯤ ꯏꯪꯂꯦꯟꯗ
ꯑꯥ ꯅꯈꯣꯏ ꯑꯩꯗꯤ ꯉꯝꯈ꯭ꯔꯦꯅ ꯏꯪꯂꯦꯟꯒ ꯇꯧꯔꯅꯤꯅ꯫
ꯈꯪꯗꯦꯗ ꯏꯪꯂꯌꯥꯦꯟꯁꯨ ꯉꯔꯥꯡ ꯅꯍꯥꯟ ꯁꯥꯟꯅꯕꯗꯨ ꯒꯣ ꯃꯤꯅꯤꯠ ꯃꯅꯤꯠ ꯑꯅꯤꯗ ꯒꯣꯂꯥ ꯑꯅꯤꯅꯦ꯫ ꯅꯣꯔ ꯏꯪꯂꯦꯟꯒ ꯀꯅꯥꯅꯣ ꯁꯅꯥꯕꯗꯣ꯫ ꯏꯪ꯭ꯂꯒ ꯏꯪ꯭ꯂꯦꯟꯒ ꯏꯪꯂ꯭ꯂꯦꯟꯒ ꯃꯦꯛꯁꯤꯀꯣ ꯍꯣꯏ ꯫ ꯏꯪꯪꯂꯦꯟꯒ ꯃꯦꯛꯁꯤꯀꯣ ꯁꯅꯥꯕꯗꯣ꯫ ꯃꯤꯅꯤꯠ ꯑꯅꯤꯗ ꯒꯣꯜ ꯑꯅꯤ ꯆꯜꯂꯦꯕ ꯏꯪꯂꯦꯟꯅ꯫ ꯃꯦꯛꯁꯤꯀꯣꯁꯨ ꯁꯨꯕꯗꯤ ꯃꯣꯏ ꯍꯥꯎꯁ ꯀꯥꯎꯟꯇ꯭ꯔꯤ ꯑꯍꯨꯝꯃꯛ ꯁꯤꯈ꯭ꯔꯦꯅꯦ꯫ ꯑ
ꯔꯣꯟꯗ ꯑꯣꯕ ꯁꯤꯛꯁꯇꯤꯟ ꯅꯠꯇ꯭ꯔꯥ ꯁꯤꯛꯁꯇꯤꯟꯗꯅꯦ ꯁꯤꯛꯁꯇꯤꯟ ꯁꯤꯛꯁꯇꯤꯟꯅꯤꯅ ꯍꯟꯗꯛ ꯁꯤꯛꯁꯇꯤꯟꯅꯤꯅ꯫ ꯊꯥꯔꯇꯤ ꯇꯨꯗꯤ ꯂꯣꯏꯅ ꯉꯝꯃꯦ ꯍꯣꯏ
ꯁꯤꯁꯇꯤꯟ꯫
ꯎꯝ
ꯁꯤꯛꯁꯇꯤꯟꯗ ꯀꯥꯏꯗ ꯀꯣꯇꯥ ꯀꯥꯔꯅꯤꯕ
ꯑꯥ
ꯑꯍꯨꯝꯃꯛ ꯁꯤꯈ꯭ꯔꯦ ꯑꯍꯨꯝꯃꯛꯗꯤ ꯁꯤꯛꯁꯇꯤꯟꯗꯤ ꯀꯥꯕ
ꯑꯥ
ꯗꯒꯤꯒꯤ ꯍꯣꯝꯋꯔꯛ ꯁꯒ꯭ꯔ ꯃꯦꯛꯁꯤꯀꯣ ꯃꯦꯛꯁꯤꯀꯣ ꯀꯩꯅꯣ ꯏꯪꯪꯂ꯭ꯂꯦꯟꯁꯅꯥꯕ ꯅꯨꯃꯤꯠꯇ
ꯑꯥ
ꯃꯦꯛꯦꯛꯁꯤꯀꯣ ꯃꯦꯛꯦꯛꯁꯤꯀꯣ ꯃꯤꯁꯤꯡꯅ ꯏꯪꯂꯦꯟ ꯏꯪꯂꯦꯟꯕꯨ ꯑꯦꯝꯕꯨꯁꯀ ꯑꯗꯨꯝ ꯇꯧꯋꯏꯅꯦ ꯃꯣꯏ ꯍꯣꯇꯦꯜ ꯃꯣꯏꯒ ꯍꯣꯇꯦꯜ ꯔꯨꯝꯝꯗꯒꯣ ꯑꯣꯏꯣꯏꯁꯦ
ꯑꯆꯥ ꯀꯩꯅꯣ ꯇ꯭ꯔꯝꯁꯨ ꯈꯔꯞ ꯄꯣꯂꯤꯇꯤꯛꯁꯅꯕ ꯃꯥꯜꯂꯅꯦ ꯍꯟꯗꯛꯇ
ꯌꯨ ꯑꯦꯁ ꯑꯦꯗ ꯇꯥꯕꯅꯤ ꯅ ꯍꯣꯏ ꯑꯗꯨꯃꯥꯏ ꯑꯗꯨꯃꯥꯏꯅ ꯇꯥꯑꯣꯏꯅꯗꯤ ꯈꯔꯗꯤ ꯇꯥꯏ ꯆꯨꯝꯕ ꯑꯥ
ꯔꯦꯠ ꯀꯥꯔꯠ ꯄꯤꯕꯒꯤ ꯃꯇꯥꯡꯗ
ꯑꯥ
ꯏꯝꯐꯥꯜꯒꯤ ꯀꯟꯁꯇꯤꯇ꯭ꯌꯨꯁꯟꯒꯤ ꯃꯇꯨꯡ ꯏꯟꯗꯕꯤꯗ ꯅꯦꯛꯁ ꯒꯦꯝꯁꯨ ꯁꯥꯟꯅꯥꯍꯟꯒꯅꯤ ꯍꯥꯏꯕꯗꯣ
ꯑꯥ ꯑ
ꯑꯗꯣ ꯏꯁꯁ ꯌꯥꯝꯅ ꯒꯞ ꯇꯧꯒꯅꯤ ꯑꯥ ꯑꯗꯨꯅꯤ ꯁꯤ ꯂꯩꯕꯥꯛꯁꯦ ꯌꯨ ꯑꯦꯁꯅ ꯄꯥꯏꯕꯅꯤ ꯍꯥꯏꯕꯒꯨꯝꯕ ꯀꯞ ꯌꯥꯝ ꯇꯧꯋꯦꯕ ꯅꯠꯇ꯭ꯔꯝ ꯇꯥꯏ
ꯎꯝ
ꯑꯩꯅ ꯁꯨꯄꯔ ꯄꯋꯥꯔꯅꯤ ꯍꯥꯏꯕꯒꯤꯗ ꯈꯇ꯭ꯔꯤ ꯈꯨꯗꯤꯡꯃ ꯑꯗꯨꯝ ꯇꯧꯔꯒ ꯂꯩꯌꯦꯕ
ꯃꯊꯪ ꯃꯊꯪ ꯆꯍꯤꯗ ꯄꯣꯠꯇꯨꯀꯗꯩ ꯋꯥꯀꯞ ꯉꯝꯍꯧꯗ꯭ꯔꯗꯤ ꯉꯝꯃꯔꯣꯏ ꯃꯊꯥꯡ ꯆꯍꯤꯗ ꯃꯣꯏꯒꯤ ꯃꯣꯏ ꯀꯟꯇ꯭ꯔꯤꯗ ꯍꯣꯁꯅꯦꯕ ꯄꯣꯔꯇꯤꯒꯥꯎ ꯄꯣꯔꯇꯨꯒꯥꯜꯅꯦ ꯁ꯭ꯄꯦꯟꯅꯦ ꯑꯗꯨꯒ ꯃꯣꯔꯣꯛꯀꯣ
ꯅꯅꯥꯗꯣ ꯑꯗꯣ ꯔꯤꯇꯥꯔ ꯇꯧꯗꯤ ꯇꯧꯗ꯭ꯔꯤꯅꯀꯣ ꯑꯣꯐꯤꯁꯦꯜꯂꯤꯗꯤ
ꯎꯝ ꯑꯣ ꯀꯩꯅꯣ ꯏꯟꯇꯔꯅꯦꯁꯅꯦꯜꯒꯤꯗꯤ ꯇꯧꯈ꯭ꯔꯣꯏ ꯍꯥꯏꯕꯅꯤ ꯁꯅꯔꯣꯏ ꯍꯥꯏꯕꯅꯤ ꯂꯥꯁ ꯋꯥ ꯀ ꯍꯥꯏꯕꯅꯤ
ꯑꯣ
ꯑꯣ ꯋꯥꯔꯜ ꯀꯞ ꯈꯛꯇꯔꯗꯤ ꯈꯪꯗꯦ ꯑꯗꯨꯣ ꯏꯔꯣꯗꯤ ꯁꯕꯁꯨ ꯌꯥꯏ ꯁꯅꯥꯗꯕꯁꯨ ꯌꯥꯏ ꯏꯔꯣꯁꯨ ꯇꯨ ꯊꯥꯎꯖꯟ ꯇ꯭ꯋꯦꯟꯇꯤ ꯑꯩꯠꯇ ꯁꯟꯅꯕ ꯍꯧꯔꯅꯤꯕ
ꯑꯥ
ꯏꯔꯣꯗꯗꯤ ꯈꯪꯗꯦ ꯏꯔꯣꯗꯗꯤ ꯁꯅꯔꯝꯕꯁꯨ ꯁ ꯌꯥꯏ ꯁꯨꯅꯗꯕꯁꯨ ꯌꯥꯏ ꯋꯥꯔꯜ ꯀꯞꯗꯤ ꯀꯩꯅꯣꯗꯅ ꯂꯥꯁꯅꯦ ꯍꯥꯏ
ꯑꯗꯀꯤ ꯁꯅ
ꯎꯝ ꯂꯀꯤꯁꯨꯅ ꯂꯥꯁꯅꯦ ꯍꯥꯏ
ꯃꯥꯗꯤ ꯆ ꯃꯦꯁꯤꯗꯤꯁ ꯅꯕꯁ ꯍꯥꯏꯗ ꯑꯟꯗ ꯄꯨꯁꯨꯣ ꯃꯊꯪꯗꯁꯨ ꯐꯣꯔꯇꯤ ꯇꯨ ꯑꯣꯏꯒꯅꯤꯕ ꯃꯊꯪꯗ ꯍꯟ ꯐꯣꯔꯇꯤ ꯋꯥꯟ
ꯐꯣꯔꯇꯤ ꯊ꯭ꯔꯤ ꯑꯣꯏꯗꯣꯏꯅꯦ ꯍꯟꯗꯛ ꯐꯣꯔꯇꯤꯟ ꯊꯥꯔꯇꯤ ꯅꯥꯏꯟꯅꯦ
ꯑꯗꯨ ꯑꯣꯏꯔꯁꯨ ꯍꯟꯗꯛꯀꯤ ꯑꯗꯨꯃꯥꯏꯅ ꯇꯧꯔꯗꯤ ꯀꯩꯅꯣꯗ ꯐꯣꯔꯇꯤ ꯇꯨ ꯐꯣꯔꯇꯤ ꯊ꯭ꯔꯤ ꯁꯤ ꯋꯥꯏꯗ ꯂꯥꯛꯀꯅꯦꯕ
ꯐꯣꯔ ꯇꯨ ꯐꯣꯔ ꯊ꯭ꯔꯤ ꯃꯥꯗꯤ ꯑꯗꯨꯝ ꯁꯤꯅꯕ ꯌꯥꯏꯑꯕ ꯍꯥꯏꯕꯗꯤ ꯃꯥꯗꯤ ꯝ ꯆꯥꯟꯁꯗ ꯀ꯭ꯔꯦ ꯇꯧꯕ ꯑꯥ ꯁꯥꯏꯟꯁꯦ
ꯌꯥꯝꯅ ꯏꯅꯔꯖꯤ ꯁꯤꯖꯤꯟ ꯁꯤꯖꯤꯟꯅꯗ꯭ꯔꯁꯨ ꯑꯦꯛꯁꯄꯤꯔꯤꯌꯦꯟꯁ ꯂꯩꯕꯒꯤꯀꯣ
ꯑꯥ
ꯑꯗꯨꯗꯣ ꯑꯦꯛꯁꯄꯔꯤꯌꯦꯟꯁꯇꯣ ꯍꯥꯌꯦꯡ ꯅꯥꯉꯣꯟꯗ ꯌꯥꯝꯅ ꯀꯥꯟꯅꯩꯌꯦꯕ
ꯅꯦꯗꯗꯤ ꯀꯔꯤꯠ ꯇꯧꯕ ꯍꯩꯇꯦꯕ ꯃꯥꯗꯤ ꯃꯤꯉꯣꯟ ꯃꯤꯅ ꯄꯤꯔꯒ ꯑꯗꯨꯝ ꯄꯤ ꯄꯤꯔ ꯃꯥꯅ ꯆꯟꯕꯅꯦꯕ ꯃꯥ ꯃꯥꯒꯤ ꯄꯣꯖꯤꯁꯟꯗꯨꯗꯤ
ꯑꯥ
ꯐꯦꯀꯥꯅꯦꯅ ꯆꯤꯟ ꯆꯤꯟꯗꯕ ꯌꯥꯗꯦꯕ ꯃꯥꯗꯦ
ꯑꯥ
ꯆꯦꯟꯕ ꯉꯝꯗ꯭ꯔꯗꯤ ꯑꯗꯨꯝ ꯎꯄꯥꯏ ꯂꯩꯇ꯭ꯔꯦꯕ
ꯑꯥ
ꯑꯗꯨꯅꯦ
ꯍꯂꯥꯟꯒ ꯍꯂꯥꯟꯒ ꯕꯄꯦ ꯁꯤꯅꯤꯒꯤ ꯃꯇꯝ ꯑꯃꯨꯛ ꯌꯧꯔꯦꯕ
ꯎꯝ
ꯕꯄꯦꯅꯗꯤ ꯍꯩꯕꯗꯤ ꯍꯩ ꯑꯦꯗ ꯍꯂꯥꯟꯗꯒꯤ ꯍꯥꯏꯕꯕꯨꯗꯤ ꯍꯂꯥꯟꯅ ꯒꯣꯜ ꯑꯗꯨꯝ ꯆꯟꯕꯒꯤ ꯋꯥꯅꯦꯕ
ꯎꯝ
ꯂꯦꯕꯨꯗꯤ ꯍꯜꯂꯥꯟꯅꯗꯤ ꯍꯜꯂꯥꯟꯗꯤ ꯀꯩꯅꯣ ꯍꯂꯥꯟꯗꯗꯤ ꯍꯦꯗ ꯇꯥꯔꯁꯨ ꯂꯩꯇꯝꯅꯤꯗ ꯃꯤ
ꯎꯝ ꯃꯥꯗꯤ ꯋꯥ ꯉꯥꯡꯕꯗꯁꯨ ꯌꯥꯝꯅ ꯄꯣꯖꯤꯠ ꯄꯣꯖꯤꯠꯇ ꯉ ꯉꯥꯡꯉꯦꯕ
ꯎꯝ
ꯐ꯭ꯔꯥꯟꯁꯅ ꯉꯝꯒꯅꯤ ꯁꯤꯒꯨꯝꯕ ꯑꯩ ꯆꯟꯕꯁꯦ ꯑꯩꯁꯨ ꯈꯪꯗꯦ ꯃꯪꯒꯨꯝꯕꯅꯤ ꯍꯥꯏꯕꯒꯨꯝꯕꯀꯣ ꯗꯥꯛꯁꯤꯁꯨ
ꯍꯟꯗꯛꯀꯤ ꯋꯥꯔꯜ ꯀꯞꯇꯒꯤ ꯍꯂꯥꯟꯁꯦ ꯅꯨꯄꯤ ꯃꯤꯌꯥꯝꯅ ꯉꯥꯎꯅꯔꯦꯅꯦ
ꯑꯥ
ꯍꯥꯂꯥꯟꯗ ꯅꯨꯄꯤ ꯃꯤꯌꯥꯝ ꯉꯥꯎꯅꯔꯦꯅꯦ ꯃꯥꯗꯤ ꯀꯨꯜ ꯅꯦꯕ ꯄꯨꯔ ꯀꯨꯜ ꯅꯦꯕ ꯍꯥ ꯑꯣꯄꯅꯦꯟ ꯑꯣꯄꯅꯦꯟ ꯇꯤꯝꯅ ꯉꯥꯡꯂꯁꯨ ꯃꯥꯗꯤ ꯋꯥ ꯉꯥꯡꯂ ꯔꯤꯐ꯭ꯔꯤꯅ ꯆꯥꯏꯔꯁꯨ ꯋꯥ ꯉꯥꯡꯂꯦꯕ ꯃꯥꯗꯤ ꯄꯨꯔꯥ ꯀꯨꯜ ꯅꯦꯕ ꯃꯥꯗꯤ
ꯀꯟꯁꯨ ꯀꯜꯂꯦꯅ ꯌꯥꯝꯅ ꯃꯥꯗꯤ
ꯀꯜꯂꯦ ꯁꯤ
ꯕꯣꯗꯤ ꯆꯥꯎꯕꯅꯤꯅꯀꯣ ꯕꯣꯗꯤ ꯕꯣꯗꯤ ꯐꯥꯏꯠꯇꯁꯨ ꯌꯥꯝ ꯀꯜꯂꯦꯕ
ꯎꯝ ꯁꯤꯛꯁ ꯐꯥꯏꯚꯅꯦ ꯃꯥ ꯁꯤꯛꯁ ꯐꯥꯏꯚ ꯍꯥꯏꯁꯦ ꯑꯁ ꯌꯥꯝ ꯋꯥꯡꯕꯅꯤꯗ
ꯍꯣꯏꯗ
ꯃꯣꯏꯗꯤ ꯋꯥꯡꯁꯨ ꯋꯥꯡ ꯀꯩꯅꯣꯁꯨ ꯃꯁꯥꯜꯁꯨ ꯂꯩꯕꯅꯤꯅꯀꯣ
ꯑꯥ
ꯑꯩꯈꯣꯏꯅ ꯎꯕ ꯃꯇꯝꯗꯗꯤ ꯌꯥꯝ ꯆꯥꯎꯔꯒꯅꯤ ꯁꯤꯗ ꯂꯩꯕꯁꯤꯡꯗꯤ ꯁꯤꯛꯁ ꯐꯥꯏꯚ ꯌꯥꯔꯁꯨ ꯃꯣꯏꯗꯤ ꯃꯁꯥ ꯁꯣꯜꯂꯦꯕ
ꯑꯥ ꯁꯤꯛꯁ ꯐꯥꯏꯚ ꯌꯧꯕ ꯃꯤ ꯂꯩꯔꯣꯏ ꯑꯩꯈꯣꯏꯗ ꯀꯩꯅꯣ ꯈꯣꯄꯣꯝꯒꯤ ꯅꯨꯄꯥꯗꯣ ꯑ ꯏꯝꯐꯥꯜ ꯏꯝꯐꯥꯜꯗꯗꯤ ꯂꯩꯔꯝꯕ ꯌꯥꯏ ꯑꯩꯈꯣꯏꯒꯤ ꯃꯤꯗ ꯍꯥꯏꯕ ꯍꯥꯏꯕꯅꯤꯗ ꯑꯩ ꯍꯥꯏꯕꯗꯤ
ꯑꯩꯈꯣꯏ ꯗꯨ ꯃꯤꯁꯨ ꯂꯩꯔꯝꯕ ꯌꯥꯏꯗ ꯀꯩꯅꯣꯗꯣ ꯐꯥꯎꯄꯨꯝꯗꯒꯤ ꯌꯥꯝ ꯈ꯭ꯋꯥꯏꯗꯒꯤ ꯋꯥꯡꯕ ꯍꯥꯏꯕ ꯅꯨꯄꯥꯗꯣ ꯀꯌꯥꯅꯣ
ꯑꯗꯣ ꯐꯥꯏꯚꯇꯤ ꯑꯣꯏꯗꯧ ꯐꯣꯔꯒꯨꯝꯕꯗꯤ ꯑꯣꯏꯗꯧ ꯃꯥꯜꯂꯦ ꯁꯤꯛꯁ ꯐꯣꯔꯒꯨꯝꯕ ꯑꯣꯏꯗꯨꯝ
ꯃꯣꯏ ꯃꯣꯏꯗꯤ ꯕꯨꯉꯣꯍꯣꯏꯕꯁꯨ ꯑꯗꯨꯝ ꯎꯕꯗꯤ ꯑꯗꯨꯝ ꯆꯥꯎꯕꯗꯤ ꯆꯥꯎꯔꯛꯀꯅꯤ ꯑꯗꯨ ꯑꯣꯏꯔꯁꯨ ꯃꯣꯏꯗꯤ ꯀꯩꯅꯣ ꯂꯩꯇꯦꯗꯅ ꯃꯁꯥꯎ ꯂꯩꯇꯦꯗꯅ ꯑꯗꯨꯒꯤ ꯃꯣꯏ ꯑꯣ ꯃꯄꯣꯛꯇꯨ ꯗꯨꯝ ꯆꯥꯎꯌꯦꯕ
ꯎꯝ
ꯍꯂꯥꯟ ꯈꯣꯏꯗꯤ ꯃꯁꯥꯎꯁꯨ ꯑꯗꯨꯝ